ꯑꯣ ꯁꯤꯡꯖꯨ ꯆꯥꯕ ꯂꯣꯏꯕꯇ ꯉꯥꯏꯔꯤ
ꯅꯨꯡꯉꯥꯏꯔꯦꯅꯦ ꯅꯣꯏꯗꯤ
ꯅꯨꯡꯉꯥꯏꯔꯦ ꯅꯪ ꯇꯨꯝꯃꯤ ꯃꯥꯜꯂꯦ
ꯎꯝ ꯍꯧꯒꯠꯕꯗ ꯉꯥꯏꯁꯤꯗ
ꯌꯥꯍꯧꯊꯦꯡ
ꯌꯥꯍꯧꯊꯦꯡ ꯀꯥꯏꯅ ꯎꯝ
ꯌꯥꯍꯧꯊꯦꯡ ꯌꯥꯍꯧ ꯊꯦꯡꯉꯤꯗꯨꯗꯤ
ꯎꯝ ꯉꯁꯥꯏ ꯑꯌꯨꯛ ꯄꯨꯡ ꯃꯔꯤ ꯃꯈꯥꯏꯗꯣ ꯍꯧꯒꯠꯄꯗꯨꯗꯤ
ꯃꯥꯜꯂꯦ ꯏꯕꯨꯡꯉꯣ
ꯄ꯭ꯔꯣꯃꯤꯁ
ꯌꯥꯝ ꯍꯥꯎꯕ꯭ꯔꯣ ꯑꯩꯁꯨ ꯃꯪꯗ ꯁꯤꯡꯖꯨ ꯆꯥꯔꯒ ꯎꯔꯝꯃꯤꯅꯦꯍꯦ
ꯑꯗꯨꯅ ꯇꯥꯛꯄꯗꯤ ꯑꯩ ꯁꯤꯡꯖꯨ ꯆꯥꯔꯤ ꯍꯥꯏꯅ ꯇꯥꯛꯄꯅꯤ
ꯎꯝ ꯏꯕꯥꯅꯤ ꯊꯨꯡꯅꯗꯧ ꯃꯥꯜꯂꯦ
ꯃꯪꯗꯀꯣ
ꯇꯥꯏꯕꯪ ꯍꯥꯏꯕ ꯎꯝ
ꯁꯤꯡꯖꯨ ꯆꯥꯔꯦ ꯕꯣꯔꯥ ꯆꯥꯔꯦ
ꯅꯊꯟ ꯆꯥꯕ꯭ꯔꯥ
ꯃꯤꯁ ꯑꯃꯒ ꯆꯥꯃꯤꯟꯅꯗꯦ ꯆꯥꯠꯃꯤꯟꯅꯕꯅꯦ
ꯑꯣ ꯑꯩꯕꯨꯗꯨ ꯈꯪꯕꯤꯔꯤꯀꯣ
ꯍꯥꯥ
ꯑꯩꯕꯨ ꯑꯩꯕꯨꯗꯤ ꯈꯪꯕꯤꯔꯤꯕ
ꯈꯪꯖꯔꯤ
ꯑꯣ ꯈꯪꯖꯔꯤꯀꯣ
ꯎꯝ
ꯑꯣꯟꯊꯣꯛ ꯅꯨꯡꯁꯤꯈꯔꯦꯗ
ꯑꯁꯦꯡꯕꯔꯥ
ꯎꯝ
ꯀꯌꯥꯝ ꯅꯨꯛꯁꯤꯒꯦ ꯍꯥꯏꯔꯣꯅꯦ
ꯌꯥꯝꯅ
ꯃꯥꯂꯦꯗ
ꯑꯥ
ꯃꯥꯂꯦ
ꯃꯥꯟꯕ ꯅꯠꯇꯦ
ꯑꯁꯦꯡꯕꯔꯣ
ꯍꯣꯏ ꯍꯣꯏ ꯑꯗꯤ ꯐꯒꯤꯔꯥ ꯈꯜꯂꯒ
ꯅꯣꯏ ꯑꯩꯕꯨ ꯅꯨꯡꯁꯤꯗꯦ ꯅꯣꯏ ꯑꯩꯕꯨ ꯅꯨꯡꯁꯤꯗꯦ
ꯑꯩꯅ ꯅꯨꯡꯁꯤꯗꯦ ꯍꯥꯏꯈ꯭ꯔꯕ
ꯍꯥꯏꯔꯁꯨ ꯅꯨꯡꯁꯤꯗꯕ꯭ꯔꯥ ꯍꯥꯏꯕꯅꯤꯗ
ꯅꯨꯡꯁꯤꯗ
ꯑꯣ ꯑꯗꯨꯅꯦꯕ ꯅꯇ꯭ꯔꯣ ꯀꯅꯥ ꯀꯅꯥ ꯂꯩꯕꯅꯣ ꯅꯣꯏ ꯃꯤꯁꯀ ꯅꯪꯒ
ꯀꯤꯗ꯭ꯁ ꯁꯤꯡꯗꯣ ꯀ꯭ꯂꯥꯁ ꯆꯠꯈ꯭ꯔꯦ
ꯑꯣ ꯑꯩꯒꯤ ꯏꯁꯇꯨꯗꯦꯟꯁꯤꯡꯁꯨ ꯑꯃꯨꯛ ꯂꯥꯛꯑꯅꯤꯅꯦ ꯂꯥꯛꯄꯩ ꯃꯔꯝ ꯃꯇꯝ ꯌꯧꯔꯦ
ꯇ꯭ꯌꯨꯁꯟ ꯂꯣ
ꯍꯥ ꯇꯨꯏꯁꯟ ꯅꯠꯇꯦ
ꯕꯣꯔꯗꯤꯡꯂ
ꯑꯣ
ꯍꯣꯏ
ꯀꯩ ꯁ꯭ꯀꯨꯜꯗꯅꯣ
ꯑꯣꯔꯐꯥꯟ ꯐꯣꯔꯠ ꯍꯣꯝ ꯑꯣꯔꯐꯥꯟꯒꯤꯅꯦ ꯑꯣꯔꯐꯥꯟ ꯍꯣꯝꯒꯤꯅꯦꯕ
ꯎꯝ ꯐꯔꯦꯅ
ꯁꯤꯃꯤ ꯒꯣꯔꯃꯦꯟꯒꯤ
ꯀꯥꯏꯋꯥꯏ ꯖꯒꯥꯗ
ꯑꯈꯣꯏ ꯑꯈꯣꯏ ꯑꯈꯣꯏ ꯈꯨꯟꯗ
ꯅꯣꯏ ꯈꯨꯟꯗꯤ ꯀꯥꯏꯗꯥ
ꯃꯆꯤ
ꯗꯦꯠ ꯃꯤꯟꯁ
ꯌꯥꯁ
ꯑꯍꯥ ꯃꯔꯤꯡ ꯐ꯭ꯔꯣꯝ ꯃꯆꯤ ꯂꯥ ꯑꯩ ꯑꯩꯒꯤ ꯑꯩꯒꯤ ꯋꯥꯈꯟꯗ ꯉꯁꯥꯏ ꯀꯩꯅꯣꯝꯃ ꯈꯛ ꯑꯅꯝꯕꯅ ꯑꯃꯅ ꯌꯥꯝꯃꯤꯗꯅ ꯑꯗꯨ ꯈꯔꯈꯛ ꯆꯤꯡꯕ
ꯑꯦ ꯑꯗꯨ ꯌꯥꯔꯣꯏ ꯑꯗꯨ ꯈꯟꯒꯅꯨ ꯃꯊꯪꯗ
ꯑꯥ ꯑꯥ
ꯑꯗꯨ ꯑꯗꯨ ꯋꯥꯈꯟ ꯊꯥꯗꯣꯑꯣ ꯍꯦꯛ ꯅꯠꯇ꯭ꯔꯕ ꯑꯩꯕꯨ ꯐꯠꯇꯦ ꯍꯥꯏꯒꯅꯨ ꯍꯤ ꯍꯤ ꯍꯤ
ꯍꯝ
ꯋꯥ ꯅꯠꯇꯦ ꯑꯗꯨꯏꯗꯤ ꯏꯐꯌꯥꯐ꯭ꯔꯣꯝ ꯃꯠꯆꯤ
ꯎꯝ
ꯏꯪꯂꯤꯁ ꯉꯥꯡꯉꯅꯨ ꯍꯥꯏꯗꯤ ꯅꯣꯏ ꯀꯥꯎꯔꯕꯣ
ꯑꯩꯒꯤ ꯍꯥꯏꯁ꯭ꯀꯨꯜ ꯐꯔꯦꯟꯁ ꯁꯤꯡ ꯂꯩꯕꯅꯦ
ꯍꯥꯥ
ꯃꯆꯤꯁꯨ ꯃꯆꯤꯎ ꯑꯃ ꯑꯩꯈꯣꯏꯅ ꯁ꯭ꯀꯨꯜ ꯀꯥꯔꯤꯉꯩꯗꯀꯣ
ꯎꯝ
ꯃꯆꯤꯗꯣ ꯑꯩꯒꯤ ꯏꯁ ꯑ ꯐ꯭ꯔꯦꯟꯁꯤꯡ ꯂꯩꯕꯅꯤꯗ
ꯑꯣ ꯀꯩꯅꯣ ꯅꯪ ꯃꯆꯤꯗ ꯀꯥꯔꯝꯕ
ꯅꯠꯇꯦꯍꯦ ꯑꯥꯗ ꯀꯩꯅꯣ ꯀꯥꯔꯤꯉꯩꯗ
ꯀꯥꯏꯗ
ꯆꯥꯟꯗꯦꯜꯗ ꯀꯥꯔꯤꯉꯩꯗ ꯃꯤꯁꯟꯅꯔꯤ ꯁ꯭ꯀꯨꯜꯗ
ꯅꯨꯄꯥꯔꯣ ꯅꯨꯄꯤꯔꯣ
ꯅꯨꯄꯥ ꯅꯨꯄꯥ ꯑꯅꯤꯅꯦ ꯑꯃꯗꯤ ꯃꯃꯤ ꯃꯃꯤꯡ ꯀꯥꯎꯔꯦ
ꯑꯃꯅ ꯀꯩ
ꯑꯃꯅ ꯃꯣꯡꯉꯝ ꯀꯧꯕꯅꯦ
ꯈꯪꯗꯦ ꯑꯗꯨꯗꯤ ꯑꯩꯗꯤ ꯍꯥꯎꯕ꯭ꯔꯣ ꯅꯣꯏ ꯁꯤꯡꯒꯤꯗꯣ
ꯍꯥꯎꯋꯦ ꯆꯥꯕ ꯂꯣꯏꯔꯦꯗ
ꯀꯌꯥꯝ ꯍꯧꯗ꯭ꯔꯤ
ꯑꯆꯥꯕ ꯂꯣꯏꯔꯦ
ꯑꯣ ꯀꯩꯅꯣ ꯀꯩꯅꯣꯅꯦ ꯀꯩꯅꯣꯅꯦ
ꯍꯦꯛ ꯀꯅꯥꯅ ꯂꯩꯕ꯭ꯔꯥ
ꯄꯄꯤꯗꯨ ꯁꯃꯝ ꯂꯩꯔꯝꯕꯅꯤꯅ ꯃꯆꯥ ꯊꯤꯂꯛꯄꯒꯤ
ꯑꯣ ꯑꯩꯗꯤ ꯅꯪꯅ ꯑꯣꯐꯔ ꯇꯧꯕ꯭ꯔꯥ ꯅꯤꯡꯂꯨꯔꯦ ꯃꯤꯅ ꯂꯩꯕꯤꯕ ꯆꯥꯕ ꯑꯣ
ꯑꯩ ꯕꯖꯦꯠ ꯂꯩꯇꯦ ꯑꯗꯨꯅ
ꯌꯥꯔꯦ ꯌꯥꯔꯦ ꯌꯥꯔꯦ ꯇꯥꯅꯤꯡꯗꯦ
ꯐꯪꯁꯟꯒꯤ ꯕꯖꯦꯠ ꯑꯩꯈꯣꯏ ꯕꯖꯦꯠ ꯐꯪꯁꯨ ꯐꯪꯗꯅꯥ
ꯅꯣꯏ ꯕꯖꯦꯠ ꯐꯪꯗꯦꯒꯥꯏꯅ
ꯑꯩꯈꯣꯏ ꯕꯖꯦꯠ ꯐꯪꯗꯔꯤꯌꯦ
ꯍꯥꯏꯖꯤꯜꯂꯣ
ꯑꯥ ꯕꯖꯦꯠ ꯐꯪꯗꯔꯦ ꯍꯥꯏꯔꯒ ꯫ ꯁꯤ ꯑꯁꯤꯒꯤ ꯕꯖꯦꯠ ꯍꯥꯏꯕ ꯅꯠꯇꯦ
ꯅꯣꯏ ꯇꯣꯂꯣꯞ ꯇꯥ
ꯎꯝ
ꯑꯩꯈꯣꯏꯁꯨ ꯐꯪꯗꯦ ꯏ ꯀꯥꯏꯗ ꯑꯁꯦꯡꯕ ꯑꯗꯨ ꯃꯇꯝꯒ ꯍꯥꯏꯔꯗꯤ
ꯉꯁꯤꯗꯤ ꯀꯔꯥꯏ ꯅꯍꯥꯟ ꯌꯨꯝ ꯆꯠꯂꯒ ꯌꯨꯝꯗ ꯑꯣꯏꯅ ꯄꯤꯔꯝꯃꯦ
ꯎꯝ ꯎꯝ ꯉꯁꯥꯏ ꯑꯌꯨꯛꯇꯤ ꯀꯩ ꯍꯤꯟꯖꯥꯡ ꯆꯥꯌ‌ꯦꯕ
ꯀꯔꯤꯅꯣ ꯑꯩꯈꯣꯏ ꯆꯥꯕꯗꯣ ꯎꯝ ꯇꯤꯟꯐꯤꯁ
ꯎꯏꯁ ꯂꯥꯏꯗꯦꯅꯦ
ꯑꯥ
ꯍꯥ
ꯂꯥꯏꯗꯦꯕ
ꯑꯥ
ꯑꯩꯗꯤ ꯍꯥꯎꯈ꯭ꯔꯖꯥꯠꯅꯤ
ꯀꯩ ꯆꯥꯕꯔ
ꯑ ꯁꯧꯒ꯭ꯔꯤ
ꯍꯥ
ꯁꯧꯒ꯭ꯔꯤ ꯍꯥꯎꯋꯦꯕ
ꯎꯝ ꯍꯥꯎꯕꯅꯦ ꯌꯣꯠꯄ ꯉꯝꯗꯕꯩ ꯋꯥꯅꯦ
ꯅꯠꯇ꯭ꯔꯣ
ꯑꯥ ꯑꯗꯨ ꯁꯤꯡꯖꯨ ꯑꯃ ꯁꯨꯕ ꯀꯣ
ꯎꯝ ꯑꯦ ꯀꯩꯅꯣ ꯀꯩꯅꯣꯅꯦ ꯑ ꯑꯣ ꯑꯩꯈꯣꯏꯒꯤꯗꯣ ꯀꯥꯡꯉꯧꯁꯨ ꯌꯥꯎꯕ
ꯎꯝ
ꯃꯣꯔꯣꯛ ꯁꯨ ꯃꯦꯠꯄ
ꯎꯝ
ꯑꯗꯨ ꯃꯔꯣꯛꯇꯣ ꯀꯔꯤ ꯃꯦꯄ ꯍꯥꯏꯔꯗꯤ ꯀꯩꯅꯣꯅꯦ ꯀꯩꯅꯣꯅꯦ ꯀꯩꯅꯣ ꯀꯩꯅꯣ ꯀꯩꯅꯣ ꯊꯥꯡꯖꯤꯡ
ꯑ ꯍꯥꯂ‌ꯣ
ꯇꯧꯅꯤꯡꯏꯕ ꯎꯝ ꯍꯨꯝ
ꯈꯜꯂꯛ ꯈ꯭ꯔꯕ꯭ꯔꯥ ꯑꯉꯥꯡꯁꯤꯡ
ꯎꯝ ꯇꯥꯕ꯭ꯔꯥ
ꯇꯥꯏ
ꯅꯨꯄꯥ ꯈꯛꯇꯔꯣ
ꯍ‌ꯣꯏ ꯍ‌ꯣꯏ ꯍꯜꯂꯛꯇ꯭ꯔꯤ
ꯌꯨ ꯈꯨꯝ ꯌꯨꯝꯗ ꯍꯜꯂꯛꯇ꯭ꯔꯤ
ꯀꯅꯥꯗꯩꯅꯣ
ꯍꯥ
ꯀꯅꯥꯒꯨꯝꯅꯣꯕ
ꯅꯪ ꯊꯣꯛꯄꯗꯣ
ꯀꯔꯤꯅꫭ ꯑꯩ ꯊꯣꯛꯇꯦ
ꯊꯣꯛꯇꯦ
ꯎꯝ
ꯑꫭ ꯊꯤꯟꯕ ꯆꯠꯂꯦꯗꯥꯏ
ꯆꯠꯇꯦꯍꯦ
ꯑꫭ ꯄꯨꯡ ꯑꯍꯨꯝ ꯇꯥꯔꯦꯅꯦ ꯑꯩ ꯉꯔꯥꯡ ꯑꯩꯅ ꯇꯨꯝꯕꯁꯦ ꯄꯨꯡ ꯕꯥꯔꯣꯗꯅꯦꯕ ꯏꯁ ꯄꯨꯡ ꯑꯍꯨꯝꯒꯨꯝꯕ ꯇꯨꯝꯈ꯭ꯔꯦꯁꯅꯦ ꯑꯩꯁꯦ
ꯎꯝ
ꯍꯣꯔꯦꯟ ꯅꯨꯡꯗꯥꯡ ꯕꯣꯜ ꯌꯦꯡꯗꯅꯉꯥꯏ ꯇꯨꯝꯃꯒꯦ
ꯑꯗꯨꯁꯨ ꯄꯨꯡ ꯕꯥꯔꯣ ꯑꯗꯥꯏꯗ ꯇꯨꯝꯃꯦꯕ ꯕꯥꯔꯣꯗꯒꯤ ꯑꯅꯤ ꯃꯈꯥꯏꯗ ꯍꯧꯒꯠꯄꯅꯦꯕ
ꯅꯪꯗꯣ ꯑꯩꯅ ꯍꯧꯖꯤꯛ ꯄꯨꯡ ꯑꯍꯨꯝꯗ ꯍꯧꯒꯠꯂꯒ ꯅꯪ ꯀꯣꯜ ꯇꯧꯔꯛꯏꯁꯤꯅꯤ ꯅꯪ ꯈꯣꯟꯖꯦꯜ ꯇꯥꯅꯤꯡꯃꯟꯅ
ꯑꯣꯏꯔꯝꯃꯅꯤ
ꯑꯍ ꯃꯤꯅ ꯁꯦꯡꯅ ꯍꯥꯏꯀꯥꯟꯁꯤꯗ ꯑꯨꯏꯔꯝꯃꯤꯅꯤ ꯑꯨꯏꯔꯅꯤ ꯍꯥꯏꯔꯛꯄꯁꯤꯗꯤ ꯊꯃꯣꯏꯁꯦ
ꯀꯥꯏ ꯍꯥꯏꯌꯨꯗꯅ
ꯁꯥꯎꯅꯤꯡꯕ ꯐꯥꯎꯔꯛꯑꯦ
ꯌꯥꯝ ꯌꯥꯔꯨꯅꯨ ꯄꯨꯛ ꯄꯨꯛꯇꯣ ꯆꯥꯛꯑꯅꯤꯀꯣ ꯍꯣꯔꯦꯟ ꯑꯍꯥ ꯌꯥꯝ ꯂꯥꯡꯉꯦꯅꯦ ꯃꯅꯤꯡꯗ
ꯂꯥꯡꯗꯦꯍꯦ
ꯎꯝꯎꯝ ꯑꯉꯥꯡ ꯃꯆꯥ ꯃꯈꯣꯟ ꯇꯥꯕ
ꯃꯤꯅ ꯑꯥ ꯀ꯭ꯂꯥꯁ ꯔꯨꯝꯗ ꯂꯩꯕꯕꯨ
ꯎꯝ ꯁ꯭ꯀꯨꯜꯗ ꯂꯩꯔꯤꯕ꯭ꯔꯣ
ꯕꯣꯔꯗꯤꯡꯗ ꯂꯩꯔꯪ
ꯑꯨꯡ ꯕꯣꯔꯗꯤꯡꯗ ꯎꯏꯔꯦ
ꯎꯝ
ꯑ ꯑꯩꯇꯃꯥ ꯅꯪ ꯀꯩꯗꯧꯔꯤꯒꯦ
ꯎꯝ
ꯀꯩꯗꯧꯔꯦ
ꯋꯥꯔꯤ ꯁꯥꯔꯛꯑꯣ ꯁꯥꯕꯝ ꯈꯪꯗ꯭ꯔꯦꯕ
ꯀꯥꯗꯧꯔꯕꯅꯣꯕ